ꯑꯥ
ꯎꯝ ꯆꯥꯛꯄꯨꯗꯤ ꯆꯥꯔꯦ
ꯀꯔꯤꯅ
ꯌꯦꯟꯖꯥꯡꯁꯦ ꯎꯁꯣꯏ ꯎꯇꯤ ꯑꯣꯏꯅ ꯇꯧꯔꯦ ꯍꯋꯥꯏ ꯄꯣꯛꯄ‌ꯑꯣ ꯀꯔꯤꯑꯣ ꯇꯧꯔꯒ
ꯀꯥꯡ ꯃꯇꯝꯒꯤ
ꯑꯥ ꯀꯥꯡ ꯃꯇꯝꯒꯤ ꯊꯥꯡꯖꯤꯡ ꯁꯤꯡꯖꯨ ꯑꯃꯒ ꯇꯧꯁꯤꯜꯂꯒ ꯊꯨꯝꯌꯥꯛꯄꯤ ꯑꯃ ꯍꯥꯞꯄꯦ ꯅꯥꯀꯟꯗ ꯑꯗꯨꯒ ꯑꯗꯨꯝ ꯆꯥꯔꯤꯌꯦ ꯍꯥꯎꯔꯞꯅ
ꯍꯣꯏ ꯑꯩ ꯊꯕꯛꯇꯣ ꯍꯥꯊꯨ ꯍꯥꯊꯨ ꯆꯠꯂꯦꯅꯦ ꯆꯥꯛꯇꯣ ꯆꯥꯕꯣꯏ ꯆꯥꯗꯕꯣꯏ ꯇꯧꯔꯒ
ꯑꯣ ꯑ ꯀꯗꯥꯏ ꯌꯧꯕꯤꯔꯒꯦ
ꯑꯩꯁꯦ ꯍꯧꯖꯤꯛ ꯊꯧꯕꯥꯜ ꯌꯧꯗꯣꯔꯦ
ꯊꯧꯕꯥꯜ ꯌꯧꯗꯣꯔꯦꯕ
ꯑꯥ
ꯑꯣ ꯑꯣ ꯑꯗꯨꯝ ꯀꯣꯂꯦꯖ ꯀꯥꯊꯣꯛ ꯀꯥꯁꯤꯟ ꯇꯧꯕꯁꯤ ꯅꯨꯡꯉꯥꯏꯕ꯭ꯔꯣ ꯀꯃꯥꯏꯅ ꯇꯧꯒꯦ
ꯅꯨꯡꯉꯥꯏꯌꯦꯦ
ꯎꯝ ꯁꯤꯃꯤꯁꯇꯔ ꯀꯌꯥ ꯀꯃꯥꯏꯅ ꯇꯧꯕ ꯑꯣ ꯑꯦꯝ ꯌꯨꯗ ꯑꯗꯨꯝ ꯇꯧꯔꯦ
ꯍꯣꯏ
ꯑꯥ ꯀꯔꯤ ꯗꯤꯄꯥꯔꯠꯃꯦꯟꯗ ꯇꯧꯔꯤꯅꯣ
ꯗꯥꯟꯁ ꯑꯦꯟ ꯃꯨ
ꯃ‌ꯣꯆꯥ ꯅꯪꯒꯤꯅ ꯅꯃꯥꯗ ꯄꯤꯔꯝꯃꯕꯅꯤ ꯑ ꯅꯣꯡ ꯆꯤꯡꯒꯤ ꯐꯤꯕꯝꯁꯤꯒ ꯐꯠꯇꯕꯁꯤꯒ ꯁꯥꯇꯤꯟ ꯅꯨꯡꯇꯤꯟꯗꯤ ꯌꯥꯎꯔ ꯆꯠꯄ꯭ꯔꯥ ꯀꯃꯥꯏꯅ ꯇꯧꯏ
ꯇꯥꯇꯤꯟꯗꯣ ꯌꯥꯎꯗ꯭ꯔꯦꯅꯦ ꯑꯩꯁꯦ ꯂꯝꯕꯤꯗꯩ ꯂꯩꯗꯧꯁꯨ ꯐꯔꯛ ꯇꯥꯔꯦꯅꯦ ꯀꯃꯥꯏꯅ ꯇꯧꯗꯣꯏꯅꯣ ꯈꯪꯗꯦ
ꯎꯝ ꯒꯥꯔꯤꯗꯤ ꯑꯥ ꯒꯦꯠꯇ ꯈꯥꯝꯕ꯭ꯔꯥ ꯃꯅꯨꯡꯗ ꯊꯧꯖꯤꯟꯕ꯭ꯔꯥ ꯀꯃꯥꯏꯅ ꯇꯧꯏ
ꯍꯣꯏ ꯃꯈꯣꯡꯗꯕꯨꯗꯤ ꯈꯥꯝꯃꯤ ꯑꯗꯣ ꯈꯔ ꯁꯥꯡꯅ ꯆꯪꯗꯣꯏꯅꯦꯕ
ꯑꯗꯨ ꯅꯥꯀꯟꯗ ꯁꯨꯝ ꯅꯣꯡ ꯆꯣꯠꯇꯕ ꯌꯥꯕ ꯃꯐꯝꯗꯤ ꯂꯩꯕ ꯅꯠꯇ꯭ꯔꯣ ꯑꯗꯨꯝ ꯑꯥ ꯀꯦꯝꯄꯁ
ꯑꯗꯨꯝꯕ ꯂꯩꯇꯦ ꯑꯗꯨꯝ ꯃꯆꯥ ꯑꯃꯗꯤ ꯂꯩ ꯑꯗꯣ ꯑꯇꯣꯞ ꯑꯇꯣꯞꯄ ꯀꯩꯅꯣ ꯇꯧꯐꯝꯗꯤ ꯂꯩꯇꯦ ꯇ‌ꯦ ꯑꯩ ꯁꯥꯇꯤꯟꯗꯣ ꯀꯥꯎꯔꯝꯃꯦꯕ ꯍꯥꯊꯨ ꯍꯥꯊꯨ ꯆꯦꯜꯂꯛꯄꯗ
ꯎꯝ ꯑꯗꯨꯗꯤ ꯆꯥꯛ ꯏꯁꯤꯡꯁꯨ ꯐꯖꯅ ꯆꯥꯗ꯭ꯔꯦ ꯄꯨꯡ ꯀꯌꯥꯗ ꯂꯣꯏꯕ꯭ꯔꯥ ꯎꯝ ꯀ꯭ꯂꯥꯁꯇꯤ ꯄꯨꯡ ꯀꯌꯥꯗ ꯂꯣꯏ ꯀꯃꯥꯏꯅ ꯇꯧꯕ
ꯀ‌꯭ꯂꯥꯁ ꯁ‌ꯦ ꯄꯨꯡ ꯑꯍꯨꯝ ꯃꯈꯥꯏ ꯃꯔꯤ ꯁꯨꯃꯥꯏꯅ ꯁ꯭ꯋꯥꯏꯗ ꯂꯣꯏꯅꯤꯌꯦ
ꯎꯝ ꯎꯝ ꯁꯕꯖꯦꯛ ꯀꯌꯥꯗꯤ ꯇꯥꯛꯏ ꯅꯣꯡꯃꯗ
ꯑꯍꯨꯝꯅꯦ ꯑꯍꯨꯝ ꯑꯃꯅ ꯚꯣꯀꯦꯜꯒꯤ ꯑꯃ ꯑꯣꯏꯔꯅꯤ ꯑꯃꯅ ꯊꯤꯑꯣꯔꯤꯒꯤ ꯑꯃ ꯑꯣꯏꯔꯅꯤ ꯄꯥꯂꯒꯤ ꯑꯃ ꯁꯨꯃꯥꯏꯅ ꯑꯍꯨꯝ ꯊꯣꯛꯅ ꯇꯥꯛꯄ ꯍꯥꯏꯇꯥꯔꯦ
ꯎꯝ ꯎꯝ ꯃꯥꯒꯤ ꯀ꯭ꯂꯥꯁꯁꯦ ꯍꯧꯕ ꯇꯥꯏꯃꯤꯡꯒꯤꯗꯤ ꯄꯨꯡ ꯀꯌꯥꯗ ꯀꯃꯥꯏ ꯀꯃꯥꯏꯅ ꯍꯧꯔꯒ ꯀꯃꯥꯏ ꯀꯃꯥꯏꯅ ꯂ‌ꯣꯏꯒ‌ꯦ
ꯇꯔꯥꯃꯊꯝꯣꯏꯗꯒꯤ ꯑꯃ ꯍꯧꯕꯅꯦ ꯍꯧꯖꯤꯛ ꯑꯃꯁꯦ ꯀ꯭ꯂꯥꯁꯁꯦ ꯍꯧꯈ꯭ꯔꯦ ꯍꯧꯖꯤꯟꯈ꯭ꯔꯦꯕ ꯑꯃꯁꯦ ꯄꯨꯡ ꯇꯔꯥꯃꯥꯊꯣꯏꯗꯒꯤ ꯍꯧꯕꯅꯤꯅꯀꯣ ꯀ꯭ꯂꯥꯁꯁꯦ ꯑꯃꯗꯤ ꯍꯧꯖꯤꯟꯈ꯭ꯔꯦ ꯑꯣꯇꯥ ꯂꯥꯛꯈ꯭ꯔꯦꯕ ꯉꯁꯥꯏ
ꯎꯝ ꯑꯗꯨꯗꯤ ꯀ꯭ꯂꯥꯁꯁꯦ ꯑꯃꯗꯤ ꯑꯗꯨꯝ ꯌꯥꯎꯕꯁꯦ ꯄꯥꯛ ꯅꯪꯒꯟꯗꯦꯕꯀꯣ ꯅꯠꯇ꯭ꯔ‌ꯣ
ꯀꯥꯡ ꯃꯇꯝꯅꯤꯅ ꯎꯁꯣꯏ ꯆꯥꯕ ꯍꯥꯎꯔꯝꯃꯅꯤ
ꯎꯝ ꯑꯗꯣ ꯀ꯭ꯂꯥꯁꯁꯦ ꯑꯗꯨꯝ ꯑꯌꯥꯝꯕꯅ ꯀ꯭ꯂꯥꯁ ꯑꯃꯁꯤꯗꯤ ꯑꯗꯨꯝ ꯌꯥꯎꯗ꯭ꯔꯦ ꯑꯍꯥꯟꯕꯁꯦ
ꯍꯥꯟꯕ ꯍꯧꯒꯠꯂꯛꯄꯗ ꯈꯔ ꯌꯥꯎꯔꯝꯃꯦ ꯑꯗꯨꯗꯨꯒ ꯈꯔ ꯑꯃꯨꯛ ꯌꯥꯎꯗ꯭ꯔꯦ ꯑꯃꯨꯛ ꯆꯠꯊꯣꯛ ꯆꯠꯁꯤꯟꯗꯣ ꯂꯥꯞꯅ ꯆꯠꯄꯅꯤꯅꯅꯦ ꯐꯔꯛꯇꯤ ꯅꯪꯗꯕ ꯑꯗꯒꯤ ꯁ꯭ꯀꯨꯜ ꯑꯃ ꯁꯟꯕꯅꯤꯅ ꯈꯔ ꯅꯪꯗꯦꯕ ꯆꯠꯄꯗꯣ ꯆꯠꯊꯣꯛ ꯆꯠꯁꯤꯟ ꯇꯧꯕꯗꯣ
ꯑꯗ ꯁ꯭ꯀꯨꯜ ꯄꯨꯁꯤꯕꯁꯤꯗꯤ ꯀꯃꯥꯏ ꯀꯃꯥꯏ ꯇꯧꯏ ꯅꯨꯡꯉꯥꯏꯕ꯭ꯔ ꯈꯣꯠꯄ꯭ꯔꯥ
ꯀ ꯀꯣꯜꯅꯅꯨꯡꯉꯥꯏ
ꯅꯣꯡꯃꯗ ꯀ꯭ꯂꯥꯁ ꯀꯌꯥ ꯀꯌꯥ ꯈꯔꯗꯤ ꯆꯪꯏ ꯁ꯭ꯀꯨꯜꯒꯤꯁꯦ ꯑꯉꯥꯡꯈꯩꯒꯤꯁꯦ
ꯀ꯭ꯂꯥꯁ ꯑꯍꯨꯝ
ꯑꯍꯨꯝ
ꯀ꯭ꯂꯥꯁ ꯑꯍꯨꯝ ꯆꯪꯉꯅꯤ
ꯎꯝ
ꯑꯗꯣ ꯍꯧꯖꯤꯛꯀ ꯑꯃꯨꯛꯃ ꯇꯥꯏꯃꯤꯡꯗꯤ ꯈꯤꯇꯪ ꯑꯥ ꯉꯟꯈꯠꯂꯛꯄꯗꯒꯤꯩꯕꯨꯗꯤ ꯈꯔ ꯐꯩꯌꯦꯕꯀꯣ ꯍꯥꯏꯗꯤ ꯍꯥꯟꯅ ꯑꯣꯏꯔꯝꯃꯤꯁꯤꯗꯤ ꯀ꯭ꯂꯥꯁꯦ ꯁ꯭ꯀꯨꯜ ꯇꯥꯏꯃꯤꯡ ꯃꯣꯏ ꯁ꯭ꯀꯨꯜ ꯑꯋꯥꯔꯁꯦ ꯄꯨꯂꯞ ꯑꯣꯏꯕꯗ ꯄꯨꯡ
ꯕꯥꯔꯣꯒ ꯃꯤꯠ ꯅꯤꯐꯨ ꯁꯨꯃꯥꯏꯅ ꯑꯣꯏꯕ
ꯑꯗꯣ ꯍꯧꯖꯤꯛꯅ ꯈꯔ ꯉꯟꯊꯠꯂꯛꯑꯦ ꯇꯥꯏꯃꯤꯡꯗꯣ ꯍꯌꯦꯡ ꯍꯥꯟꯅ ꯄꯨꯡ ꯅꯤꯄꯥꯟꯗꯒꯤꯩ ꯍꯧꯔꯝꯕꯗꯣ ꯍꯧꯖꯤꯛ ꯄꯨꯡ ꯇꯔꯦꯠ ꯃꯈꯥꯏꯗꯩ ꯍꯧꯈ꯭ꯔꯦꯕ ꯑꯗꯨꯅ ꯇꯥꯏꯃꯤꯡꯗꯣ ꯈꯔ ꯉꯟꯈꯠꯂꯛꯄꯅꯤꯅ ꯆꯠꯄꯩ ꯃꯇꯝ ꯍꯥꯟꯅ ꯑꯃꯨꯛ ꯇꯔꯥꯃꯥꯊꯣꯏ ꯃꯤꯅꯤꯠ ꯅꯤꯐꯨꯗꯅꯦꯕ ꯆꯠꯂꯝꯃꯤꯅꯦꯦ ꯀ꯭ꯂꯥꯁꯁꯦ ꯑꯗꯨꯗꯨꯅ ꯑꯗꯨꯝ ꯅꯪ
ꯎꯝ
ꯗꯤ ꯅꯪ ꯅꯪꯕꯩ ꯆꯥ ꯍꯥꯏꯗꯤ ꯈꯤꯇꯪ ꯄꯣꯏꯁꯨ ꯈꯤꯇꯪ ꯍꯥꯎꯖꯤꯜꯂꯝꯃꯁꯨ ꯅꯪꯉꯤꯗꯅ ꯍꯧꯖꯤꯛꯅ ꯑꯃꯨꯛ
ꯅꯪꯉꯤꯗꯅ ꯍꯧꯖꯤꯛ ꯅꯪ ꯅꯥꯔꯛꯑꯣ ꯍꯦꯜꯂꯦ ꯍꯥꯏꯥ ꯌꯧꯕꯗꯣ ꯑꯗꯨꯅ ꯑꯣ ꯑꯗꯨꯔꯗꯤ ꯑꯗꯨꯝ ꯅꯪꯗ꯭ꯔꯦꯕꯀꯣ ꯍꯥꯟꯅꯗꯤ ꯍꯧꯖꯤꯛꯇꯤ ꯑꯃꯨꯛ ꯅꯪꯉꯦꯕ ꯈꯔꯗꯤ
ꯑꯣ ꯑꯗꯨꯗ ꯀꯃꯥꯏꯅ ꯇꯧꯕ ꯊꯕꯛ ꯏꯪꯈꯥꯡ
ꯇꯃꯥꯏꯅ ꯊꯕꯛ ꯑꯉꯥꯡꯁꯦ ꯑꯗꯨꯝ ꯇꯧ ꯂꯩꯔꯤꯗꯨꯅꯦ ꯑꯗꯣ ꯑꯉꯥꯡꯈꯩ ꯂꯣꯏꯅꯕ ꯁ꯭ꯀꯨꯜ ꯄꯨꯕꯒꯤ ꯑꯉꯥꯡꯈꯩ ꯂꯣꯏꯅꯕ ꯈꯠꯁꯦ ꯑꯗꯨꯝ ꯅꯨꯡꯉꯥꯏ꯭ꯔꯥ ꯀꯃꯥꯏꯅ ꯇꯧꯋꯏ
ꯅꯨꯡꯉꯥꯏ ꯅꯨꯡꯉꯥꯏ ꯑ ꯊꯕꯛ ꯏꯉꯥꯡꯗꯤ ꯅꯪꯒꯤꯗꯤ ꯀꯃꯥꯏ ꯀꯃꯥꯏ ꯇꯧꯕꯅꯣ
ꯑꯩꯒꯤ ꯊꯕꯛ ꯏꯟꯈꯥꯡꯁꯦ ꯑꯗꯨꯝ ꯍꯣꯠꯅꯔꯤꯗꯨꯅꯤꯗ ꯍꯥ ꯁꯨꯕꯁꯦ ꯍꯟꯗꯛ ꯁꯨ ꯆꯠꯇꯨꯁꯨ ꯆꯠꯂꯅꯤ ꯏꯨꯏꯨꯏꯗꯕꯤꯗ ꯁꯣꯝꯗꯁꯨ ꯑꯇꯣꯞꯄꯁꯨ ꯑꯦꯛꯁꯇ꯭ꯔꯥꯁꯨ ꯍꯣꯠꯅꯔꯤ ꯑꯗꯨꯝ ꯈꯔ
ꯍꯣꯏꯅꯦ ꯍꯣꯏꯅꯦ ꯑꯉꯥꯡ ꯅꯨꯕꯤ ꯆꯥꯎꯔꯕꯃꯤꯅ ꯈꯔ ꯀꯟꯅ ꯀꯟꯅ ꯍꯣꯠꯅꯍꯧꯅꯦ ꯆ ꯆ ꯆꯥꯟꯗꯩ ꯍꯥꯏꯗꯤ
ꯎꯝ ꯍꯣꯠꯅꯕꯁꯦ ꯅꯣꯡꯃꯗꯤ ꯁꯣꯏ ꯃꯥꯏ ꯄꯥꯛꯂꯛꯀꯅꯦꯅ ꯍꯣꯠꯅꯔꯤꯕꯅꯤ
ꯀꯔꯤ ꯀꯔꯤ
ꯅꯣꯡꯃꯗꯤ ꯁꯣꯏꯗꯅ ꯃꯥꯏ ꯄꯥꯛꯂꯛꯁꯅꯦꯅ ꯍꯣꯠꯅꯔꯤꯕꯅꯦꯕ
ꯄꯥꯂꯀꯅꯤ ꯄꯥꯂꯀꯅꯤ ꯁꯣꯏꯗ ꯍꯣꯅ ꯀꯟꯒꯗꯕꯅꯤ
ꯃꯥꯅꯤ ꯃꯥꯅꯤ ꯃꯥꯅꯤ
ꯍꯉꯅ ꯃꯤ ꯁꯀꯨꯜ ꯂꯩꯦ ꯀ ꯀꯥꯃꯤꯅ ꯁꯨ ꯆꯜꯂꯣ
ꯎꯝ ꯍꯧꯖꯤꯛꯁꯤꯕꯨ ꯀꯗꯥꯏ ꯌꯧꯔꯒꯦ ꯀꯣꯂꯦꯖ ꯇꯧꯕꯤꯔꯕꯣ ꯀꯃꯥꯏꯅ ꯇꯧꯕꯅꯣ
ꯄꯁꯤ ꯌꯧꯗꯧ ꯋꯥꯂꯤꯌꯦ ꯍꯧꯖꯤꯛ ꯊꯧꯕꯥꯜ ꯍꯦꯟꯕꯗ ꯉꯥꯏꯔꯤꯅꯦ
ꯑꯣ ꯒꯥꯔꯤꯁꯤ ꯑꯗꯨꯝ ꯁꯤꯗꯒꯤ ꯕꯖꯥꯔꯗꯒꯤ ꯇꯣꯡꯉꯒ ꯀꯣꯂꯦꯖ ꯌꯧꯕ ꯌꯧ ꯀꯃꯥꯏꯅ ꯇꯧꯏꯦ ꯏꯝꯐꯥꯜ ꯌꯧꯕ ꯇꯣꯡꯉꯤꯔꯥ ꯀꯃꯥꯏꯅ ꯇꯧꯕꯅꯣ ꯦꯒꯤ ꯇꯪ ꯊꯨꯏꯌꯦ ꯇ ꯃ ꯏꯅꯃ ꯍꯥꯔ ꯇꯪ ꯇꯞꯄꯦ
ꯆꯠꯐ ꯆꯦ ꯆꯠꯐ ꯆꯁꯤ ꯆꯦ
ꯎꯝ ꯒꯥꯔꯤ ꯆ ꯑꯩꯅ ꯍꯥꯏꯗꯤ ꯁꯤꯗꯒꯤ ꯑꯗꯨꯝ ꯁꯤ ꯌꯨꯝ ꯊꯣꯛꯄꯗꯒꯤ ꯑ ꯏꯝꯐꯥꯜ ꯌꯐꯧ ꯇꯣꯡꯉꯦꯔꯥ ꯅꯠꯇ꯭ꯔꯒ ꯑꯣ ꯕꯖꯥꯔꯗꯒꯤ ꯇꯣꯡꯕ ꯃꯈꯣꯏ ꯌꯨꯝꯗꯩꯅ ꯕꯖꯥꯔꯐꯥꯎ ꯊꯣꯛꯄ ꯌꯥꯝ ꯄꯥ ꯑꯗꯩ ꯏꯝꯐꯥꯜ ꯐꯥꯎꯒꯤ ꯑꯗꯨꯃꯥꯏꯅ ꯇꯣꯉꯥꯟ ꯇꯣꯉꯥꯟ ꯁꯌꯥ ꯎꯝ ꯑꯗꯨꯝ ꯍꯂꯛꯄꯒꯤ ꯂꯝꯕꯤꯒꯤ ꯒꯥꯔꯤꯗꯤ ꯑꯗꯨꯝ ꯅꯨꯡꯉꯥꯏꯕ ꯅꯠꯇ꯭ꯔꯣ
ꯒꯥꯔꯤꯒꯤꯗꯤ ꯋꯥꯗꯦꯅ ꯀꯩꯅꯣ
ꯎꯝ
ꯆꯠꯊꯣꯛꯄ ꯁꯨꯝ ꯂꯝꯗꯣ ꯈꯔ ꯀꯩꯅꯣ ꯇꯧꯋꯦ ꯍꯥꯏꯕꯩ ꯋꯥꯅꯤ ꯒꯥꯔꯤꯒꯤꯗꯤ ꯋꯥꯕꯗꯤ ꯑꯣꯏꯗꯦꯕ
ꯎꯝ ꯒꯥꯔꯤꯒꯤꯗꯤ ꯍꯧꯖꯤꯛꯇꯤ ꯌꯥꯝ ꯅꯨꯡꯉꯥꯏꯔꯕꯅꯤꯗ ꯃꯤꯗꯤ ꯒꯥꯔꯤꯗꯤꯅꯦꯦꯟꯅ ꯍꯣꯡꯉꯦ ꯎꯝ ꯃꯤꯗ ꯒꯥꯔꯤꯅꯦꯅ ꯍꯣꯡꯉꯦ ꯎ ꯅꯨꯡꯉꯥꯏꯅ ꯒꯥꯔꯤꯁꯨ ꯀꯟꯅ ꯀꯟꯅꯅꯕ ꯊꯧꯅꯔꯦ
ꯑꯥ
ꯍ
ꯅꯪꯅꯨꯕꯤ ꯆꯥꯛ ꯆꯥꯒ꯭ꯔꯦꯀꯣ
ꯑꯉꯥꯡ ꯅꯨꯕꯤ ꯆꯥꯛ ꯇꯣꯛꯅꯈ꯭ꯔꯦ ꯇꯨꯝꯕ ꯌꯥꯎꯅꯔꯦ ꯍꯧꯖꯤꯛ ꯅꯣꯡꯁꯨ ꯅꯣꯡꯁꯦ ꯂꯝꯕꯤꯗꯗꯤ ꯍꯧꯖꯤꯛꯁꯦ ꯇꯥꯗ꯭ꯔꯤꯕ꯭ꯔꯥ ꯑꯩꯈꯣꯏ ꯁꯤꯗꯗꯤ ꯇꯥꯔꯕ
ꯅꯣꯡꯁꯦ ꯈꯔ ꯇꯥꯏꯌꯦ ꯑꯗꯨꯅ ꯏꯁꯤꯡ ꯈꯔ ꯍꯧꯖꯤꯛ ꯁꯨꯋꯥꯏꯋꯥꯏꯗ ꯑꯃꯨꯛ ꯂꯦꯞꯄꯦ ꯈꯔꯕꯨꯗꯤ ꯑꯩꯈꯣꯏꯔꯣꯝꯗꯗꯤ ꯑꯃꯨꯛ ꯇꯥꯍꯧꯋꯦ ꯍꯔ ꯃꯍꯨꯝꯨꯛꯀꯨꯞ ꯑ ꯑꯗꯨ ꯁ꯭ꯋꯥꯏꯗꯅ ꯑꯃꯨꯛ ꯂꯦꯞꯄꯦ ꯅꯣꯡꯁꯦ
ꯎꯝ ꯍꯧꯖꯤꯛꯁꯦ ꯅꯣꯡꯁꯦ ꯇꯥꯔꯛꯑꯦ
ꯇꯥꯗꯤ ꯇꯥꯔꯝꯃꯦꯕ ꯇꯥꯗꯤ ꯇꯥꯔꯝꯃꯦꯕ
ꯅꯣꯡꯁꯦ ꯑꯗꯨꯝ ꯇꯥꯗꯤ ꯇꯥꯔꯛꯑꯅꯤ ꯈꯔ ꯍꯥꯏꯗꯤ ꯍꯧꯖꯤꯛꯁꯦ ꯋꯦꯗꯔꯁꯦ ꯈꯔ ꯑꯗꯨꯝ ꯑꯏꯪ ꯑꯁꯥꯁꯦ ꯌꯥꯗ꯭ꯔꯦꯗ ꯅꯣꯡ ꯆꯨꯕꯩ ꯇꯥꯏꯃꯤꯡ ꯍꯥꯏꯕ ꯑꯃ ꯂꯩꯇ꯭ꯔꯦ ꯍꯧꯖꯤꯛꯁꯦꯀꯣ
ꯂꯧꯒꯤ ꯀꯀꯩꯁꯨꯣ ꯈꯔ ꯇꯥꯕꯅꯗꯤ ꯐꯩ ꯍꯥꯏꯗꯤ ꯂꯧꯗꯣ ꯑꯝꯇ ꯌꯥꯗ꯭ꯔꯦꯕ ꯈꯂꯣꯝꯒꯤꯗꯣ ꯂꯧꯁꯤꯡ ꯀꯩꯀꯥ ꯇꯧꯕꯅꯦ
ꯍꯣ ꯆ ꯑꯗꯨ ꯃ ꯊꯅ ꯈꯦ ꯂꯩꯗꯃꯣ ꯍꯥꯏꯗꯤ ꯅꯣꯡ ꯁꯤꯡꯁꯦ ꯐꯖꯅ ꯇꯥꯗ꯭ꯔꯤꯕ ꯈꯣꯠꯇ꯭ꯔꯤꯕ ꯁꯥꯕꯅ ꯍꯦꯜꯂꯤꯁꯦ
ꯑꯥ
ꯁꯤ ꯍꯥꯏꯗꯤ ꯎ ꯌꯥ ꯌꯥꯟꯊꯠꯄ ꯈꯣꯠꯄ ꯇꯧꯕꯁꯤꯅꯅꯦꯕ ꯑꯩ ꯉꯁꯥꯏ ꯐꯟꯁꯦ ꯌꯥꯝ ꯀꯥꯏꯍꯜꯂꯦꯕ
ꯑꯗꯣ ꯂꯧ ꯀꯩꯀꯥ ꯎꯕꯒꯤ ꯏꯁꯤꯡ ꯀꯩꯀꯥ ꯑꯗꯨꯝ ꯆꯤꯡꯅꯔꯝꯅꯤ ꯆꯤꯡꯅꯗ꯭ꯔꯣ
ꯆꯤꯡꯅꯩ ꯆꯤꯡꯅꯩ ꯆꯤꯡꯅꯩ ꯏꯟꯖꯤꯟꯗ ꯇꯧꯔ ꯆꯤꯡꯅꯤꯩ
ꯁꯤꯡꯒꯤꯗꯤ ꯂꯩꯇꯦ ꯅꯨꯡꯗꯥꯗꯣ ꯁꯤꯡꯒꯤ ꯌꯥꯝ ꯇꯥꯕ ꯋꯥꯊꯂꯤ ꯃꯤꯅ ꯂꯩꯔꯝꯒꯔꯣ
ꯏꯁꯤꯡꯗꯤ ꯌꯥꯝ ꯋꯥꯠꯂꯤꯗ ꯍꯧꯖꯤꯛ ꯄꯥꯛ ꯂꯩꯇꯦꯕ ꯈꯔ ꯈꯔꯕꯨꯗꯤ
ꯑꯌꯥꯝꯕ ꯍꯧꯗꯤ ꯏꯁꯤꯡ ꯀꯥꯏꯅ ꯑꯝꯇ ꯂꯩꯅ ꯆꯕꯁꯦ ꯄ꯭ꯔꯣꯕ꯭ꯂꯦꯝ ꯑꯣꯏꯅ ꯊꯣꯛꯅꯩꯌꯦꯕꯄꯥꯛꯥꯛꯁꯦ
ꯃꯥꯅꯦ ꯈꯤꯇꯪ ꯆꯠꯊꯈ꯭ꯔꯒꯗꯤꯀꯣ ꯂꯧꯁꯦ ꯎꯕ ꯌꯥꯗꯦ ꯃꯁꯤ ꯅꯨꯡꯉꯥꯏꯇ ꯂꯩꯕ ꯏꯁꯤꯡꯅ ꯌꯧꯕ ꯆꯤꯡꯉꯒ ꯌꯧꯕ ꯌꯥꯕ ꯖꯒꯥꯁꯤꯡꯁꯦ ꯁꯋꯥꯏꯁꯤꯗꯨꯝ ꯎꯕ ꯍꯧꯔꯦ ꯈꯤꯇꯪ ꯂꯥꯞꯈꯤꯕ ꯁꯨꯝꯕꯁꯤꯗꯤ ꯑꯃꯨꯛ ꯎꯕꯁꯦ ꯈꯤꯇꯪ ꯄ꯭ꯔꯣꯕ꯭ꯂꯦꯝ ꯈꯤꯇꯪ ꯂꯩꯌꯦꯕ ꯍꯥꯏꯗꯤ ꯂꯥꯞꯂꯕ ꯈꯣꯠꯂꯕ ꯇꯧꯔꯕꯅꯤꯅ ꯏꯁꯤꯡꯁꯨ ꯌꯧꯗꯕ ꯅꯣꯡ ꯁꯤꯡꯁꯨ ꯇꯥꯗꯕꯀꯣ ꯁꯨꯝꯕꯁꯤꯅ ꯌꯧꯗꯦꯕ ꯏꯁꯤꯡꯁꯦ ꯑꯦ
ꯏꯔꯝꯈꯣ ꯂꯝꯇꯦꯁꯟꯒꯤ ꯆꯥꯡꯁꯦ ꯋꯥꯠꯂꯗꯤ ꯀꯩꯅꯣ ꯐꯔꯛ ꯑꯃꯨꯛ ꯇꯥꯗꯣꯏꯅꯤꯅꯦ ꯑꯗꯨꯃ ꯃꯔꯥꯡ ꯀꯥꯏꯅ ꯑꯃꯨꯛ ꯂꯩꯕꯗꯗꯤ ꯑꯃꯨꯛ ꯑꯗꯨꯝ ꯎꯕ ꯌꯥꯏꯑꯕ ꯍꯥꯏꯗꯤ ꯎꯅꯕ ꯌꯥꯎꯋꯦꯕ ꯑꯗꯨ ꯗꯕꯜ ꯀꯣꯞꯄꯤꯡ ꯇꯧꯅꯩꯗꯅ ꯑꯗꯣ ꯇꯧꯅꯗꯕ ꯇꯧꯕ ꯌꯥꯗꯕ ꯐꯛ
ꯅ ꯃꯤꯁꯤꯡ ꯅꯨꯡꯉꯥꯏꯅꯣꯏ ꯃꯥꯅꯦ ꯃꯥꯅꯦ ꯑꯗꯣ ꯍꯧꯖꯤꯛꯁꯦ ꯂꯧꯁꯤꯡꯁꯦ ꯏꯟꯊꯤ ꯅꯨꯡꯉꯥꯏꯅꯕꯨ ꯂꯩꯔꯛꯇ꯭ꯔꯦ ꯍꯥꯏꯕ ꯌꯥꯏꯗꯣ
ꯑꯣ ꯑꯗꯣꯝꯒꯤ ꯑꯣꯏꯅ ꯍꯣꯏ ꯂꯩꯕꯨꯗꯤ ꯂꯩꯅ ꯑꯗꯨꯝ
ꯑꯩꯈꯣꯏꯒꯤ ꯑꯣꯏꯅ ꯅꯠꯇꯦꯗ ꯑꯌꯥꯝꯕꯖꯤꯒꯤ ꯑꯣꯏꯅ ꯍꯥꯏ ꯇꯔꯦꯅꯦ ꯆꯍꯤ ꯑꯃꯗ ꯆꯥꯕꯗꯒꯁꯨ ꯀꯣꯟꯅꯅꯗ꯭ꯔꯦꯕ ꯑꯗꯨꯅ ꯁꯣꯝꯗꯒꯤ ꯀꯣ ꯑꯥ ꯑꯁꯥꯝꯗꯒꯤ ꯀꯩꯗꯒꯤ ꯆꯦꯡ ꯄꯨꯊꯣꯛꯇꯅ ꯈꯣꯠꯇꯅ ꯇꯧꯔꯤꯖꯦ
ꯑꯥ
ꯁꯤꯅꯅꯦꯕ ꯆꯥꯕꯁꯦ ꯀꯣꯟꯅꯗ꯭ꯔꯦꯕ ꯑꯩꯈꯣꯏ ꯏꯔꯝꯗꯝꯗ ꯊꯣꯛꯆꯕ ꯆꯦꯡꯁꯤꯅꯕꯧ ꯇ ꯑꯩꯈꯣꯏꯖꯦ ꯆꯥꯕ ꯀꯣꯟꯅꯔꯛꯇ꯭ꯔꯕꯅꯦꯕ ꯂꯨꯁꯜꯂꯛꯑꯕꯅꯦꯕ ꯇꯥꯏꯃꯤꯡꯖꯦ ꯌꯥꯝꯅ
ꯑ ꯑꯗꯨꯅꯦ ꯍꯥꯏꯗꯤ ꯍꯧꯖꯤꯛꯁꯦ ꯍꯥꯏꯗꯤ ꯂꯝꯕꯤ ꯊꯣꯡꯁꯨ ꯐꯠꯇꯕ ꯑꯗꯨꯅ ꯆꯦꯡꯒ ꯀꯩ ꯒ꯭ꯌꯥꯁꯀꯤ ꯃꯃꯜ ꯇꯥꯡꯈꯠꯂꯩꯕ ꯑꯃꯒꯤ ꯃꯃꯜ ꯇꯥꯡꯈꯠꯂꯩꯕ ꯄꯣꯠꯆꯩꯒꯤ ꯃꯃꯟꯅ ꯄꯥꯡꯈꯠꯂꯩꯕꯀꯣ
ꯍꯣꯏ
ꯍꯥ ꯍꯥ ꯄꯩꯁꯥꯒꯤ ꯚꯦꯂꯨꯗ ꯂꯩꯔꯛꯇ꯭ꯔꯤꯕ
ꯑꯥ
ꯍꯥꯏꯗꯤ ꯍꯥꯟꯅꯗꯤ ꯄꯣꯠ ꯄꯩꯁꯥꯁꯦ ꯂꯨꯄꯥ ꯇꯔꯥꯒ ꯄꯥꯏꯒꯤꯕꯖꯦ ꯑꯥ ꯌꯧꯒꯩ ꯁꯤꯖꯤꯟꯅ ꯌꯥꯔꯝꯃꯤꯅꯤ ꯍꯧꯖꯤꯛ ꯌꯥꯗ꯭ꯔꯦ ꯂꯨꯄꯥ ꯂꯤꯁꯤꯡꯕꯥꯎ ꯀꯩꯁꯨ ꯂꯩꯇ꯭ꯔꯦ ꯍꯥꯏꯕ ꯍꯧꯖꯤꯛꯀꯤ ꯃꯇꯝ ꯑꯃꯒꯤ ꯇꯔꯥꯖꯤꯒ ꯍꯧꯖꯤꯛꯀꯤ ꯂꯤꯁꯤꯡꯒ ꯚꯦꯂꯨꯁꯦ ꯃꯥꯟꯅꯔꯛꯑꯦꯕ
ꯍꯣꯏ ꯍꯣꯏ ꯆꯨꯃꯤ ꯆꯨꯃꯤ
ꯄꯣꯠꯀꯤ ꯃꯃꯜꯅ ꯑꯥ ꯌꯧꯁꯤꯜꯂꯛꯑꯦ ꯈꯨꯠꯁꯨꯃꯟꯅ ꯑꯗꯨꯝ ꯄꯤꯛꯑꯦ ꯍꯥꯏꯗꯤ ꯄꯣꯠꯀꯤ ꯃꯃꯜꯅ ꯇꯥꯈꯠꯂꯛꯑꯦ ꯈꯨꯠꯁꯨꯃꯟꯅ ꯄꯤꯛꯑꯦ ꯑꯗꯨꯅꯗꯤ ꯁꯨꯔꯒ ꯆꯥꯕ ꯃꯤꯁꯤꯡꯖꯤꯗꯤ ꯍꯤꯡꯉꯅꯨ ꯍꯥꯏꯕꯒꯨꯝꯕꯅꯦꯕ ꯄꯩꯁꯥꯁꯦ ꯀꯩꯁꯨ ꯁꯨ ꯄꯥꯏꯔꯛꯔꯣꯏꯕ ꯑꯩꯍ ꯆꯥꯅꯕ ꯈꯛꯇꯪꯒꯤ ꯑꯣꯏꯗꯤ ꯌꯥꯕꯀꯣ
ꯎꯝ ꯍꯥꯏꯗꯤ ꯑꯦꯛꯁꯇ꯭ꯔꯥꯖꯦ ꯌꯥꯗ꯭ꯔꯦꯕ
ꯅꯣꯏ ꯁꯨꯕꯝꯖꯨ ꯑꯃꯨꯛ ꯂꯩꯅꯗꯕꯤꯅꯦꯕ ꯇꯧꯅꯩꯖꯦꯀꯣ ꯁꯨꯕꯖꯤꯖꯨ ꯍꯧꯖꯤꯛꯁꯦ ꯊꯕꯛ ꯁꯨꯕ ꯊꯤꯕꯗ ꯋꯥꯅꯔꯦꯕ
ꯎꯝ ꯊꯕꯛ ꯁꯨꯕꯝ ꯊꯤꯕꯗ ꯋꯥꯔꯦ ꯁꯨꯕꯝꯖꯨ ꯂꯩꯇꯦ ꯑ ꯑꯗꯨ ꯁꯨꯔꯒꯦ ꯍꯥꯏꯔꯒꯖꯨ ꯖꯨꯗ ꯆꯥꯕꯗꯤ ꯑꯃꯨꯛ ꯂꯩꯇꯕꯀꯣ ꯊꯕꯛꯁꯦ
ꯎꯝ
ꯉꯁꯤ ꯈꯛꯇꯪꯒꯤ ꯂꯩꯈꯣꯝ ꯂꯩꯅꯥꯡ ꯇꯩꯔꯨꯒꯗꯧꯕ ꯊꯕꯛ ꯅꯥꯛꯇ ꯑꯣꯏꯕ ꯅꯣꯡꯉꯥꯜꯂꯒꯗꯤ ꯆꯔꯥ ꯍꯦꯟꯕ ꯐꯤꯕꯝꯅꯦꯕ
ꯑꯗꯨꯗꯤ ꯅꯩꯁꯦ ꯍꯣ ꯍꯣ ꯑꯗꯨꯗꯤ ꯅꯪꯁꯨ ꯆꯠꯊꯣꯛꯑꯣ
ꯑꯩꯖꯨ ꯆꯥꯛ ꯏꯁꯤꯡꯖꯦ ꯑꯝꯇ ꯆꯥꯊꯣꯛꯄ ꯂꯣꯔꯒ ꯑꯩ ꯈꯨꯠꯁꯥ ꯑꯝꯗ ꯍꯥꯝꯒꯤꯒꯦ ꯆꯥꯛ ꯏꯁꯤꯡꯖꯦ ꯇꯣꯛꯑꯕꯅꯤꯅ
ꯍꯣꯏꯅꯦ ꯍꯣꯏꯅꯦ ꯇꯧꯔꯣ ꯇꯧꯔꯣ
ꯑ ꯊꯃꯃꯣ ꯊꯝꯃꯣ